ꯑꯥ ꯇꯥꯕ꯭ꯔꯣ
ꯍꯣꯏ ꯇꯥꯏ ꯇꯥꯏ
ꯎꯝ
ꯆꯥꯛ ꯆꯥꯔꯕꯣ
ꯍꯣꯏ ꯆꯔꯦ ꯅꯪꯗꯤ ꯆꯥꯒ꯭ꯔꯕꯣ
ꯁꯥꯔꯦ ꯁꯥꯔꯦ
ꯀꯔꯤ ꯃꯊꯦꯜ ꯆꯥꯕ
ꯉꯁꯤ ꯂꯧ ꯂꯣꯏꯕꯒꯤ ꯕꯣꯏꯂꯔ ꯆꯥꯏ
ꯍꯥꯥ
ꯂꯧ ꯂꯣꯏꯕꯒꯤ ꯌꯦꯟ ꯆꯥꯏꯕ
ꯑꯣ ꯍꯧꯅꯤꯒꯣ ꯑꯩꯗꯤ ꯉꯁꯤ ꯑꯂꯨꯒ ꯗꯥ ꯗꯥꯎ ꯆꯥꯏ
ꯎꯝ ꯑꯗꯨꯁꯨ ꯍꯥꯎꯋꯦ
ꯎꯝ ꯑꯥ ꯈꯪꯗꯩ ꯈꯪꯗꯦ ꯑꯩꯗꯤ ꯍꯣꯁꯇꯦꯜꯗ ꯂꯩꯕꯅꯤꯅ ꯉꯥꯎꯕ꯭ꯔꯥ ꯉꯥꯎꯗꯕ꯭ꯔꯥ ꯑꯗꯣ ꯈꯪꯗꯦ꯫
ꯎꯝ ꯐꯩ ꯐꯩꯥ ꯍꯥꯎꯔꯝꯅꯤ ꯍꯥꯎꯔꯝꯅꯤ
ꯑꯦ ꯍꯥꯎꯗꯦ ꯍꯥꯎ ꯍꯥꯎꯇꯦ ꯍꯥꯎ
ꯍꯥꯎꯋꯦ ꯍꯎꯋꯦ
ꯍ ꯍ
ꯆꯥꯕ ꯇꯟꯕꯗꯨ ꯅꯨꯡꯇꯤ ꯆꯥꯔꯝꯅꯤꯗ
ꯑꯗꯨꯅꯦ ꯆꯥꯃꯟꯕꯒꯤꯀꯣ ꯌꯥꯗ꯭ꯔꯦ
ꯎꯝ ꯑꯍ ꯈꯪꯗ꯭ꯔꯦ ꯀꯃꯥꯏꯟ ꯇꯧꯗꯣꯏꯔ
ꯑꯗꯨꯝ ꯂꯩꯕ꯭ꯔꯥ
ꯎꯝ ꯉꯁꯤ ꯀꯥꯏ ꯀꯥꯏ ꯆꯠꯀꯦ ꯀ꯭ꯂꯥꯁ ꯌꯥꯎꯕ꯭ꯔꯣ
ꯑꯥ ꯍꯥꯏ ꯀ꯭ꯂꯥꯁ ꯌꯥꯎꯔꯒ ꯑꯗꯨꯝ ꯑꯗꯨꯝ ꯇꯝꯃꯦ
ꯅꯨꯉꯥꯏꯀꫭ ꯃꯤꯗꯤ ꯍꫭꯁꯇꯦꯜꯗ ꯂꯩꯅ
ꯑꯁ ꯀꯔꯤꯒꯤꯅꯣ ꯍꯥꯏꯕ ꯌꯨꯝ ꯆꯠꯅꯤꯡꯕꯅ ꯈꯥꯡꯕ ꯉꯝꯗ꯭ꯔꯦ ꯂꯩꯕꯅꯦ
ꯌꯨꯝꯗꯤ ꯅꯤꯡꯁꯤꯡꯕ ꯃꯥꯜꯂꯦꯗ
ꯌꯨꯝꯗꯗꯤ ꯆꯥꯛ ꯍꯟꯖꯥꯡ ꯍꯥꯎꯗ꯭ꯔꯁꯨ ꯑꯗꯨꯝ ꯑꯗꯨꯝ ꯃꯣꯏ ꯑꯗꯨꯝ ꯃꯃꯥ ꯕꯕꯥ ꯈꯣꯏꯅ ꯑꯗꯨꯝ ꯊꯣꯡꯕꯤꯕꯒꯤ ꯍꯥꯎꯋꯤꯅ
ꯎꯝ ꯐꯩ ꯐꯩ ꯆꯥꯝꯅ ꯑ ꯅꯣꯏ ꯍꯣꯁꯇꯦꯜ ꯂꯩꯕꯁꯦ
ꯎꯝ
ꯅꯣꯡꯃꯗꯤ ꯆꯥꯛ ꯍꯦꯟꯖꯥꯡꯗꯤ ꯍꯥꯎꯅ ꯄꯤꯖꯔꯝꯅꯤꯗ
ꯊꯥꯔꯁꯗꯦ ꯊꯥꯔꯁꯗꯦꯒ ꯁꯟꯗꯦꯗ ꯄꯤꯌꯦ ꯑꯗꯨ ꯑꯣꯏꯔꯁꯨ ꯊꯣꯡꯕꯒꯤ ꯊꯣꯡꯕꯒꯤ ꯏꯁꯇꯥꯜꯗ ꯑꯗꯨꯝ ꯊꯣꯡꯉꯦꯕ ꯑꯁ ꯍꯧꯁꯨ ꯍꯧꯇ꯭ꯔꯦ ꯍꯧꯖꯤꯛ꯫
ꯎꯝ
ꯌꯦꯟ ꯑꯣꯏꯔꯁꯨ ꯆꯥꯅꯤꯡꯕ ꯄꯣꯛꯇ꯭ꯔꯦ
ꯀꯩ ꯀꯩ ꯇꯝꯃꯤꯔꯣ꯫
ꯑꯩꯔꯣ ꯇ꯭ꯔꯦꯅꯤꯡ ꯑꯣꯏꯕ ꯇ꯭ꯔꯦꯅꯤꯡ ꯑꯣꯏꯅ ꯆꯠꯄ
ꯆꯣꯏꯅꯤꯡꯉꯥꯏ ꯍꯥꯏꯅ ꯃꯦꯗꯤꯁꯤꯟꯒꯤꯔꯥ ꯀꯩ ꯀꯩ ꯍꯤꯗꯥꯛ
ꯑ ꯃꯦꯗꯤꯁꯤꯟꯒꯤ ꯅꯠꯇꯦ ꯑ ꯅꯔꯁꯤꯡꯒꯤ꯫
ꯑꯁ ꯐꯩꯀꯣ ꯍꯌꯦꯡꯋꯥꯏ ꯍꯤꯗꯥꯛ ꯀꯥꯄꯤꯖꯨꯀꯣ ꯑꯩ ꯂꯥꯛꯀꯦ꯫
ꯑꯩ ꯀꯥꯄꯤꯒꯦ
ꯐꯩ ꯐꯩ ꯀꯤꯕꯨ ꯀꯤꯌꯦ ꯑꯩꯗꯤ
ꯑꯍꯍꯥ ꯀꯦꯅꯣ-ꯀꯦꯅꯣꯂꯥꯗꯣ ꯅꯪꯒꯤ ꯀꯣꯛꯇ ꯊꯤꯟꯕꯤꯒꯦ ꯂꯥꯛꯑꯣ
ꯑꯦ ꯑꯗꯨ ꯂꯥꯛꯑꯔꯣꯏ ꯑꯗꯨꯗꯤ꯫
ꯃꯤꯗꯤ ꯈꯨꯠꯇ ꯊꯦꯜꯂꯦꯅ ꯑꯩꯗꯤ ꯀꯣꯛꯇ ꯊꯤꯟꯕꯤꯒꯦ
ꯎꯝ ꯐꯩ ꯀꯣ ꯍꯩꯔꯝꯃꯅꯤ ꯍꯩꯔꯝꯃꯅꯤ ꯇꯝꯃꯒ ꯍꯩꯇ꯭ꯔꯗꯤ ꯇꯝꯗ꯭ꯔ ꯇꯣꯛꯑꯁꯨ ꯌꯥꯔꯦ꯫
ꯑꯗꯨꯅꯦ ꯄꯩꯁꯥꯁꯨ ꯇꯤꯡꯕ
ꯎꯝ ꯃꯄꯥꯜꯂꯝꯗꯔꯣ ꯅꯠꯇ꯭ꯔꯒ
ꯑ ꯑꯩꯔꯣ
ꯎꯝ
ꯎꯝ
ꯃꯄꯥꯟ ꯂꯝꯗ
ꯑꯥ
ꯑꯣ ꯐꯩ ꯐꯩ ꯃꯄꯥꯜꯂꯝꯗꯕꯨ ꯂꯩꯕ ꯅꯨꯡꯉꯥꯏꯕ꯭ꯔꯣꯅꯦ
ꯈꯪꯗꯦꯗ ꯃꯄꯥꯟ ꯂꯝꯗ ꯑ ꯂꯩꯕꯒꯤꯅꯦ ꯑꯩ ꯌꯨꯝꯕꯨ ꯌꯨꯝ ꯆꯠꯅꯤꯡꯉꯦ ꯍꯥꯏꯕꯗꯣ
ꯌꯨꯝ ꯅꯤꯡꯁꯤꯡꯉꯝꯕꯅꯤꯗ ꯑꯁ ꯃꯄꯥꯟꯂꯝ ꯁꯥꯗ꯭ꯔꯣ ꯍꯧꯖꯤꯛ
ꯎꯝ ꯁꯥꯏꯌꯦ ꯁꯥꯕꯗꯤ ꯁꯥꯏꯌꯦ ꯑꯗꯣ ꯑꯩꯈꯣꯏꯒꯤ ꯃꯄꯥꯟ ꯊꯣꯛ ꯇꯦꯔ ꯑꯗꯨꯝ ꯍꯣꯁꯇꯦꯜꯗ ꯑꯗꯨꯝ ꯀ꯭ꯂꯥꯁꯁꯨ ꯂꯩꯕꯒꯤꯀꯣ
ꯎꯝ꯫
ꯑꯗꯨꯝ ꯇꯧꯋꯦ ꯀꯩꯁꯨ ꯇꯧꯗꯦꯗ꯫
ꯊꯝꯕꯤꯔ ꯃꯄꯥꯥꯟ ꯂꯝꯗꯗꯤ ꯍꯧꯖꯤꯛ ꯁꯥꯔꯕꯅꯤ ꯈꯪꯉꯤꯕ ꯑꯩꯁꯨ ꯃꯄꯥꯟ ꯂꯝꯗ ꯂꯩꯔꯛꯄꯅꯤꯅ ꯈꯪꯉꯤꯕ꯫ ꯑꯩꯁꯨ ꯍꯟꯗꯛ ꯍꯟꯗꯛ ꯊꯣꯔꯛꯏ ꯊꫭꯔꯛ ꯊꫭꯔꯛꯄꯅꯤꯀꯣ ꯍꯥꯥ
ꯎꯝ ꯅꫭꯡ ꯆꯨꯕ ꯃꯥꯂꯦ
ꯑꯣ ꯆꯁꯤꯗꯁꯨ ꯉꯁꯥꯏ ꯉꯁꯥꯏ ꯐꯖꯅ ꯆ
ꯑ ꯑꯩꯈꯣꯏꯗꯁꯨ ꯉꯥꯡ
ꯈꯣ
ꯏꯁꯩꯒꯨꯝꯕ ꯆꯥꯎꯔꯗꯤ ꯐꯒꯗꯕ
ꯑꯁ ꯂꯣꯏꯔꯦꯍꯦ
ꯅꯤꯡꯉꯥꯏꯒꯤ ꯅꯪ ꯇꯨꯝꯕꯀꯥꯟꯗ ꯂꯩ ꯈꯨꯔꯨꯝꯕꯤꯌꯣ ꯏꯁꯤꯡꯆ ꯇꯧꯕꯌꯣꯅ ꯑꯍꯥꯍꯥ
ꯑꯦ ꯑꯗꯨꯗꯤ ꯑꯩꯗꯤ ꯄꯨꯔꯥ ꯂꯥꯏ ꯑꯣꯏꯔꯤꯅꯤ ꯐꯠꯇꯕ ꯃꯤ ꯑꯣꯏꯔꯦ ꯑꯗꯨꯗꯤ꯫
ꯌꯦꯁꯁꯦꯁ ꯏꯁꯤꯡ ꯑꯣ ꯅꯠꯇꯦ ꯅꯠꯇꯦ ꯌꯨꯝꯗꯤ ꯄꯥꯟꯈ꯭ꯔꯕ꯭ꯔꯣ ꯅꯪꯗꯤ
ꯍꯥꯥ
ꯨꯌꯨꯝ ꯑ ꯌꯨꯝ ꯅꯨꯄꯤ ꯊꯤꯈ꯭ꯔꯕ꯭ꯔꯣ
ꯏꯁ ꯀꯗꯥꯏ ꯅꯨꯄꯤꯅꯣꯗ꯫ ꯅꯨꯄꯤ ꯊꯤꯄ ꯄꯥꯈꯪ ꯁꯥꯔꯤꯁꯤꯅ ꯄꯥꯈꯪ ꯍꯥꯟꯅ ꯍꯧꯖꯤꯛ ꯀꯌꯥ ꯂꯩ ꯐꯧ ꯐꯨꯜ ꯁꯥꯠꯄꯗꯤ ꯂꯣꯏꯗꯧꯔꯦ
ꯑꯍꯍꯥ ꯑꯔꯤ ꯁꯥꯔꯤ-ꯁꯥꯔꯤ ꯑꯣꯏꯗ꯭ꯔꯤꯀꯣ ꯑꯗꯨꯗꯤ
ꯎꯝ ꯍꯝ ꯁꯔꯤ ꯑꯏꯗ꯭ꯔꯤꯁ ꯈꯔ ꯅꯧ ꯅꯧꯔꯤ ꯆꯍꯤ ꯀꯨꯟ ꯀꯨꯟ ꯃꯉꯥ ꯀꯨꯟ ꯀꯨꯟꯇꯔꯨꯛ ꯆꯪꯗꯣꯏꯅꯦ꯫
ꯑꯣ ꯑ ꯑꯩꯉꯣꯟꯗꯒꯤ ꯅꯪꯅ ꯆꯍꯤ ꯑꯅꯤ ꯍꯦꯟꯂꯦ
ꯈꯂꯦ
ꯎꯝ
ꯆꯍꯤ ꯑꯅꯤꯗꯤ ꯀꯩꯁꯨ ꯅꯠꯇꯦꯗ
ꯎꯝ
ꯈꯪꯗꯦꯗ ꯈꯪꯗꯦꯗ ꯒ꯭ꯌꯥꯟ ꯇ ꯍꯟꯇꯛ ꯃꯔꯛꯁꯦ ꯑꯁ ꯑꯗꯨ ꯃꯇꯝꯅ ꯐꯠꯇꯕꯅꯦ ꯌꯥꯝ ꯇꯟꯕꯨ ꯇꯜꯂꯤꯗ꯫
ꯑ
ꯅꯣꯏꯗ ꯑꯗꯨꯗꯗꯤ ꯂꯩꯃꯤꯟꯅꯕꯅꯤꯅ ꯅꯨꯡꯉꯥꯏꯔꯝꯅꯤ ꯃꯌꯥꯝ ꯄꯨꯜꯂꯒ ꯃꯌꯥꯝ
ꯑꯥ ꯑ ꯏꯁꯇ꯭ꯔꯦꯁ ꯀꯨꯝꯕ ꯌꯥꯝ ꯂꯩꯌꯦꯗ ꯑꯦꯛꯖꯥꯝ ꯁꯤꯖ ꯅꯁ ꯋꯤꯛꯇ ꯑꯦꯛꯖꯥꯝ ꯂꯩꯕꯒꯤ ꯂꯥꯏꯔꯤꯛ ꯄꯥꯕꯁꯨ ꯄ
ꯌꯨꯝꯗꯤ ꯀꯔꯝ ꯀꯥꯟꯗ ꯊꯣꯛꯇꯣꯏꯕ ꯍꯟꯗꯛ ꯊꯣꯛꯛꯒꯗ꯭ꯔꯣ
ꯑ ꯍꯟꯗꯛ ꯊꯣꯛꯇꯣꯏꯅꯦ ꯑꯁꯤ ꯑꯥꯒꯁꯇ ꯑꯈꫭꯏꯅꯥ ꯑꯦꯛꯖꯥꯝ ꯊꯥꯕ ꯂꯣꯏꯔꯗꯤꯀꯣ
ꯎꯝ
ꯋꯥꯟ ꯋꯤꯛꯀꯨꯝꯕꯗꯤ ꯁꯨꯇꯤ ꯊꯥꯒꯅꯦꯕ
ꯑꯣ
ꯑꯗꯨ ꯑꫭꯏꯕ ꯀꯥꯟꯗ ꯌꯨꯝꯊꯣꯛꯀꯦ
ꯍꯞꯇꯥ ꯑꯃ ꯁꯨꯇꯤ ꯄꯤꯔꯕ
ꯎꯝ
ꯑꯗꯨ ꯌꯨꯝ ꯊꯣꯛꯀꯦ ꯇꯧꯕ
ꯎꯝ
ꯏꯁ ꯍꯞꯇꯥ ꯑꯃꯕꯨ ꯌꯨꯝꯊꯣꯛꯑ
ꯑꯦꯍ ꯑꯁꯤꯗꯤ ꯑꯁꯤ ꯑꯩꯈꯣꯏꯗꯤ ꯁꯨꯇꯤ ꯊꯂꯛꯏꯗꯤꯀꯣ
ꯎꯝ꯫
ꯑꯁꯤꯗꯤ ꯑꯗꯨꯝ ꯈꯪꯅꯕ ꯃꯤꯁꯨ ꯂꯩꯇꯅ ꯑꯗꯨꯝ ꯂꯩꯕꯁꯨ ꯅꯨꯡꯉꯥꯏꯇꯦꯕ ꯍꯣꯁꯇꯦꯜꯗ ꯑꯗꯨꯝ ꯂꯩꯕꯗꯣ
ꯅꯃꯥꯟꯅꯕ ꯑꯩꯈꯣꯏ ꯈꯔ ꯈꯪꯅꯕ ꯂꯩꯇ꯭ꯔꯣ ꯑꯗꯨꯗ
ꯎꯝ ꯂꯩꯥꯏꯇꯦ ꯃꫭꯏꯁꯨ ꯃꫭꯏꯁꯨ ꯑꯗꯨꯝ
ꯈꯨꯅꯕ ꯂꯩꯔꯦ ꯑꯗꯨꯗ ꯂꯩꯕ ꯌꯥꯕ꯭ꯔꯥ ꯅꯣꯏ ꯑꯗꯨꯗꯤ ꯀꯣꯏꯕ ꯆꯠꯂꯝꯃꯣꯏꯅꯥ
ꯑꯣꯏꯔꯁꯨ ꯂꯩꯕꯗꫭ ꯅꯨꯡꯉꯥꯏꯇꯦꯕ ꯏꯊꯟꯇ ꯏꯁ ꯁꯤ ꯕꯤꯜꯗꯤꯡ ꯑ ꯆꯥꯎꯕ ꯈꯛ ꯆꯥꯎꯕꯗ ꯏꯊꯟꯗ ꯂꯩꯗꯣꯏ
ꯂꯩꯗꫭꯏꯅꯦ ꯀꯤꯌ‌ꯦꯅ
ꯀꯟꯅꯥꯕꯨ
ꯈꯪꯗ‌ꯦ ꯃꯤꯗꯤ ꯀꯤꯗ‌ꯦ ꯃꯤꯗꯨꯗꯤ ꯀꯤꯗ‌ꯦꯕ ꯑꯇꯣꯞ
ꯑꯩꯗꯤ ꯂꯥꯏꯕꯨ ꯀꯤꯗꯦꯗ ꯃꯤꯕꯨ ꯀꯤꯗ
ꯑꯩꯗꯤ ꯃꯤꯗꯤ ꯀꯤꯗ‌ꯦ ꯍꯥꯏꯗꯤ ꯑꯩꯈꯣꯏꯅ ꯑꫭ ꯍꯦꯜꯞ ꯇꯧꯕꯤꯌꯣꯅ ꯂꯧꯔꯒ ꯇꯧꯔꯗꯤ ꯇꯧꯋꯦꯅ
ꯎꯝ꯫
ꯇꯄꯣꯏꯗꯤ
ꯑꯩꯗꯤ ꯇꯁꯦꯡꯅ ꯍꯥꯏꯔꯗꯤ ꯑꯁ ꯃꯤꯕꯨꯗꯤ ꯀꯤ ꯍꯧꯖꯤꯛꯀꯥꯟ ꯃꯤꯁꯤꯡꯁꯦ ꯌꯥꯝ ꯐꯠꯇꯦꯕ ꯇꯜꯂꯦꯅ
ꯎꯝ
ꯂꯥꯏꯕꯔꯤ ꯑꯩꯈꯣꯏ ꯍꯥꯟꯅꯗꯤ ꯑꯩꯗꯤ ꯆꯍꯤ ꯀꯨꯟ ꯊꯣꯏ ꯀꯨꯟꯅꯤꯊꯣꯏꯗ ꯑꯣꯏꯔꯅꯤ‌ ꯂꯥꯏꯒ ꯊꯦꯡꯅꯔꯕꯅꯤ ꯑꯗꯨꯝ ꯀꯩꯅꯣ ꯇꯧꯕꯅꯤꯅꯀ‌ꫭ ꯑꯗꯨꯗꯒꯤ ꯀꯤꯕ ꯌꯥꯗ꯭ꯔ ꯌꯥꯎꯔꯛꯇ꯭ꯔꯦꯕ ꯍꯥꯏꯗꯤ ꯏꯁꯥꯗ
ꯑꯣ
ꯃꯤꯅꯤ ꯍꯧꯖꯤꯛ ꯀꯌꯥ ꯃꯄꯥꯟ ꯂꯝꯗ ꯃꯤꯁꯤꯡꯁꯦ ꯐꯠꯇꯕꯁꯦ
ꯎꯝ ꯑꯍꯝ ꯆꯣꯡꯃ‌ꯦ ꯆꯨꯝꯃꯦ ꯅꯪꯗꯤ ꯅꯪꯗꯤ ꯀꯣꯂꯦꯖ ꯀꯥꯕ꯭ꯔꯥ
ꯀꫭꯂꯦꯁ ꯂꫭꯏꯔꯦ
ꯑꯣ
ꯇꯨ ꯊꯥꯎꯖꯟ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯊ꯭ꯔꯤꯗꯔ ꯂꯣꯏꯔꯝꯅꯤ
ꯑꯧ ꯑꯁ ꯉꯥꯟꯂꯤꯅ
ꯑ ꯉꯜꯂ‌ꯦ ꯉꯜꯂ‌ꯦ ꯍꯥꯏꯕ ꯇꯔꯦ ꯍꯧꯖꯤꯛ ꯒ꯭ꯔꯦꯖꯨꯌꯦꯁꯟ ꯂꯣꯏꯔꯦ ꯀꯩꯗꯧꯔꯅꯤ ꯑꯗꯨꯝ ꯐ꯭ꯔꯤꯗ ꯆꯥꯔ ꯂꯩꯔꯤꯗꯣ
ꯍꯥꯍꯍꯥ ꯑꯗꯨꯅ ꯐꯠꯇ꯭ꯔꫭ
ꯑꯩꯗ ꯍꯥꯏꯒ
ꯍꯧꯖꯤꯛꯇꯤ ꯊꯕꯛ ꯊꯕꯛ ꯊꯤꯗꯣꯏꯅꯦ ꯅꯣꯏ꯫
ꯎ ꯊꯕꯛꯕꯨꯗꯤ ꯑꯃ ꯍꯣꯠꯅꯔꯤꯕ
ꯃꯥꯅꯤ ꯑꯗꯨꯅꯦ
ꯑꯗꯨ ꯆꯍꯤ ꯑꯃ ꯉꯥꯏ ꯆꯍꯤ ꯑꯃ ꯉꯥꯏ ꯂꯩꯔꯦꯗ
ꯃꯤꯗꯤ ꯄꯩꯁꯥ ꯐꯪ-ꯐꯪꯕ ꯍꯧꯔꯅꯤꯀꯣ
ꯑꯁ ꯑꯣꯏꯕꯨ ꯑꯣꯏꯒꯗ꯭ꯔꯥ ꯈꯪꯗꯦ ꯑꯩ ꯑꯃꯨꯛ ꯉꯥꯏꯕꯗ ꯀꯨꯏꯅ ꯉꯥꯏꯃꯟ ꯇꯜꯂꯕ ꯑꯃꯨꯛ ꯃ ꯃꯄꯥꯟ ꯂꯝꯗ ꯑꯃꯨꯛ ꯆꯠꯂꯁꯦ ꯈꯜꯂꯤꯕꯅꯤ
ꯎꯝꯨꯝ
ꯁꯤ ꯑꯁꯤ ꯊꯥꯐꯥꯎ ꯉꯥꯏꯒꯗꯕꯅꯦꯕ
ꯎꯝ
ꯋꯥꯗꯨꯣ ꯉꯥꯡꯕ ꯂꯣꯏꯔꯕꯅꯤꯕ ꯁꯤ ꯊꯥꯕ ꯉꯥꯏꯔꯅꯤ ꯊꯣꯔꯛꯇꯔꯤ ꯃꯨꯛ ꯄꯩꯁꯥꯗ ꯑꯃꯨꯛ ꯂꯧꯔꯒ ꯃꯄꯥꯟꯂꯣꯝꯗ ꯑꯃꯨꯛ ꯆꯠꯂꯁꯦꯔ ꯈꯟꯕ ꯅꯦꯗ
ꯎ ꯑꯗꯨꯣꯁꯨ ꯍ ꯌꯥꯑꯗ
ꯈꯪꯗꯩ ꯒ꯭ꯌꯥꯟ ꯇꯥꯗꯔꯦꯗꯅ ꯃꯇꯝꯅ ꯅꯪꯅ ꯅꯨꯡꯉꯥꯏꯇꯕꯅꯤꯅ
ꯑ ꯄꯩꯁꯥ ꯅꯤꯕꯁꯨ ꯏꯀꯥꯏꯕ ꯍꯧꯥꯎꯈ꯭ꯔꯦ
ꯑꯗꯨꯅꯦ ꯎꯝ
ꯎꯝ
ꯇꯟ ꯇꯟꯕꯒꯤ ꯅꯠꯇꯦꯅꯦ ꯅꯤ ꯁꯥꯕ ꯅꯤ ꯅꯤꯅꯤꯉꯥꯏꯕ ꯀꯩ ꯍꯥꯏꯅꯤ ꯏꯀꯥꯏꯕꯁꯨ ꯌꯥꯎꯕ ꯃꯔꯣ ꯑꯇ ꯌꯥꯎꯔꯦ ꯅꯤꯅꯤꯡꯉꯥꯏꯐꯥꯎ ꯈꯟꯗ꯭ꯔꯦꯗ
ꯑꯗꯨꯅꯦ
ꯏꯁꯥ ꯏꯁꯥꯒꯤ ꯅꯠꯇꯒ ꯁꯨꯔꯒ ꯇꯧꯕꯅꯤꯅ ꯑꯉꯥꯡ ꯑꯣꯏꯔꯗꯤ ꯅꯤꯕ ꯌꯥꯕ꯫
ꯎꯝ ꯑꯁ ꯑꯩꯗꯤꯅꯤ ꯑꯥꯟꯕꯕꯒ ꯌꯥꯗ꯭ꯔꯦ
ꯅꯣꯏꯗꯤ ꯄꯥꯏꯔ ꯄꯥꯏꯕꯣꯏ ꯑꯣꯏꯔꯕꯅꯤꯅ
ꯅꯠꯇꯦ ꯅꯠꯇꯦ ꯄꯥꯏꯗ
ꯅꯊꯟ ꯅꯇꯣꯝꯇꯔꯥ ꯅꯣꯏ ꯅꯣꯏ ꯅꯆꯤꯟ ꯅꯅꯥꯎ ꯀꯌꯥ ꯂꯩꯒꯦ꯫
ꯑꯩꯒꯤ ꯏꯆꯦ ꯑꯃ ꯑꯗꯨꯒ ꯏꯕꯨꯡ ꯑꯃ
ꯎꯝ ꯐꯩ ꯌꯥꯏ ꯌꯥꯏ ꯅꯪꯅ ꯈ꯭ꯋꯥꯏꯗꯒꯤ ꯑꯇꯣꯝꯕꯤꯅꯤꯅꯦ
ꯑ ꯃꯥ
ꯇꯣ ꯇꯣꯝꯕꯤꯁꯤꯡꯗꯤ ꯃꯔꯥꯏꯀꯥꯟꯗꯅꯤ ꯀ
ꯅꯠꯇꯦ ꯅꯥꯠꯇꯦ ꯑꯩꯗꯤ ꯈꯥꯟꯗꯦ
ꯆ ꯃꯆꯤꯟꯁꯨ ꯀꯟꯕꯅꯦ ꯃꯔꯥꯏꯁꯨ ꯀꯟꯕꯅꯦ ꯑꯁꯤ ꯂꯩꯕꯤꯌꯦ ꯑꯁꯤ ꯇꯧꯕꯤꯌꯣ ꯍꯥꯏꯕꯁꯨ ꯀꯌꯥꯅꯤ ꯌꯥꯝ ꯐꯥꯎꯕꯅꯤ ꯑ ꯑꯁ ꯑꯣꯏꯔꯝꯃꯣꯏꯗ ꯃꯤ ꯈꯔ ꯍꯥꯏꯕꯅꯤꯅ ꯑꯗꯨꯝ ꯑꯌꯥꯝꯕ ꯑꯗꯨꯝ ꯑꯣꯏꯌꯦ ꯍꯥꯏꯕꯅꯤꯗ
ꯎ ꯑꯗꯨꯝ ꯍꯥꯏꯕꯗꯤ ꯑꯗꯨꯝ ꯃꯣꯏꯁꯨ ꯂꯩꯕꯩꯗꯤ ꯂꯩꯅꯤꯡꯉꯦ ꯑꯗꯨ ꯑꯣꯏꯔꯁꯨ ꯄꯩꯁꯥ ꯂꯩꯇꯕꯒꯤ ꯎꯄꯥꯏ ꯂꯩꯇꯦꯅ꯫
ꯆꯨꯝꯃꯦ ꯆꯨꯝꯃꯦ ꯃꯇꯝ ꯃꯇꯝꯅ ꯅꯤꯅ ꯑꯩꯁ ꯅꯣꯡꯁꯦ ꯐꯖꯅ ꯃꯪꯉꯅꯦ ꯈꯪꯗꯦꯅꯦ ꯀꯃꯥꯏꯅ ꯇꯧꯗꯣꯏꯅꯣ
ꯐꯅꯣ ꯑꯗꯣ
ꯏꯁ ꯆꯨꯁꯨ ꯆꯨꯗꯦ ꯑꯗꯨꯝ ꯃꯪꯉꯒ ꯂꯩꯌꯦꯦ ꯁꯥꯕꯩ ꯍꯦꯜꯂꯦ
ꯍꯝ ꯍꯝ
ꯑꯦ ꯍ ꯅꯪꯗꯤ ꯀꯔꯝ ꯀꯥꯟꯗ ꯌꯨꯝ ꯄꯥꯟꯗꯣꯏꯕ
ꯑꯁ ꯑꯩꯗꯤ ꯑꯩꯗꯤ ꯈꯪꯗꯦ
ꯑꯩ ꯉꯥꯏꯕꯤꯔꯤꯒꯦ ꯍꯟꯅꯨꯔꯁꯨ ꯁꯥꯔꯤ ꯑꯣꯏꯔꯁꯨ ꯅꯪ ꯅꯤꯡꯉꯥꯏꯌꯣ ꯍꯥꯏꯕ
ꯑꯩꯗꯤ ꯑꯩꯗꯤ ꯂꯩꯁꯥꯕꯤ ꯂꯩꯁꯥꯕꯤ ꯁꯔꯤ ꯑꯥ ꯑꯩꯅ ꯍꯥꯏꯗꯤꯀꯣ ꯑꯥ ꯑꯩꯗꯤ ꯑꯥ ꯑꯩꯗꯤ ꯌꯨꯝ ꯄꯥꯅꯤꯡꯗꯦꯗ ꯍꯥꯏꯕꯗꯤ ꯃꯤꯒꯤ ꯌꯨꯝꯗ ꯂꯥꯛꯂꯒ ꯑꯁ ꯆꯥꯛ ꯍꯦꯟꯖꯥꯡ ꯅꯨꯡꯇꯤꯒꯤ ꯊꯣꯡꯗꯣꯏꯁꯦ ꯑꯩ ꯇꯜꯂꯦ ꯈꯟꯕꯗ
ꯑꯦ ꯑꯗꯨꯗꯤ ꯑꯗꯨꯗꯤ ꯅꯪ ꯍꯟꯅꯨꯔꯀꯥꯟꯗ ꯀꯅꯥꯅ ꯌꯦꯡꯁꯤꯟꯗꯣꯏꯕ
ꯏꯌꯦ ꯑꯩꯒꯤ ꯏꯕꯨꯡꯒꯤ ꯃꯒꯤ ꯅꯨꯄꯤꯅ ꯑꯗꯨꯝ